ꯍꯜꯂꯣ
ꯌꯦꯁ ꯇꯥꯏ
ꯀꯔꯤ ꯇꯧꯔꯤꯅꯣ
ꯑꯗꯨꯝ ꯂꯩꯔꯤ
ꯉꯅꯨꯡꯉꯥꯏꯔꯤꯕ꯭ꯔꯣ
ꯃꯥꯏ ꯍ
ꯀꯔꯤ ꯀꯔꯤ ꯍꯅꯔꯌꯦ
ꯍꯥ
ꯇ ꯇꯩ ꯁꯣꯅꯔꯔꯒꯦ
ꯑ ꯀꯩꯁꯨ ꯇꯧꯗꯦ ꯑꯗꯨꯝ ꯂꯩꯕꯅꯤꯗ ꯉꯥꯏꯈꯣꯀꯣ ꯑꯝꯇ ꯑꯩ ꯒ꯭ꯌꯥꯟ ꯇꯥꯗ꯭ꯔꯦ ꯍꯧꯖꯤꯛꯁꯦ
ꯃꯥꯅꯩꯀꯣ
ꯎꯝ
ꯉꯥꯎꯔꯦ ꯑꯩ ꯒ꯭ꯌꯥꯟ ꯇꯥꯗ꯭ꯔꯤ
ꯍꯝ
ꯆꯥꯛ ꯆꯥꯔꯕꯣ ꯎꯝ ꯕꯣꯜ ꯌꯦꯡꯅꯤꯉꯥꯏ ꯅꯪ ꯂꯤꯡ ꯗꯤ ꯌꯥꯎꯕ꯭ꯔꯥ
ꯌꯥꯎꯗꯦ ꯑꯧ ꯃꯇꯝ ꯇꯥꯔꯅꯤꯀꯣ
ꯑꯣ ꯉꯥꯛꯇꯪ ꯂꯩꯔꯗꯤ ꯇꯥꯔꯅꯤ ꯈꯤꯇꯪ ꯉꯥꯇꯪ ꯂꯩꯔꯗꯤ ꯌꯦꯡꯉꯅꯤ ꯕꯣꯜꯁꯨ
ꯌꯦꯡꯕ ꯌꯥꯕ ꯃꯇꯝꯗꯤ ꯑꯣꯏꯔꯦ ꯌꯦꯡꯅꯤꯡꯕ ꯈꯣꯏꯒꯤꯗꯤ ꯉꯥꯏꯔꯒ ꯂꯩꯕ ꯌꯥꯔꯦꯅ
ꯉꯥꯇꯪ ꯋꯥꯠꯇꯤ ꯋꯥꯠꯂꯤꯗ
ꯍꯦꯛ ꯍꯧꯕꯗ ꯒꯣꯜꯗꯤ ꯆꯜꯂꯣꯏꯗꯥ
ꯍꯣꯏ ꯍꯧꯖꯤꯛ ꯆꯍꯤ ꯑ ꯑꯩꯈꯣꯏ ꯑꯉꯥꯡ ꯑꯣꯏꯕ ꯃꯇꯝꯁꯦ
ꯑꯥ
ꯂꯥꯛꯄ ꯌꯥꯒꯅꯤ ꯍꯥꯏꯔꯗꯤ ꯅꯪ ꯑꯃꯨꯛꯀ ꯆꯠꯀꯦꯔꯥ
ꯑꯩꯔꯣ ꯆꯠꯀꯅꯤ ꯆꯠꯀꯅꯤ ꯑꯩ ꯂꯣꯏꯅ ꯑꯩ ꯄꯨꯟꯁꯤꯁꯦ ꯍꯥ ꯍꯧꯕꯗꯒꯤ ꯑꯃꯨꯛ ꯆꯠ ꯄꯌꯥꯏ ꯍꯥꯏꯔꯗꯤ ꯆꯠꯀꯅꯤꯍꯦ
ꯑꯣ ꯌꯥꯝ ꯅꯨꯡꯁꯤꯀꯣ ꯑꯉꯥꯡ ꯃꯇꯝꯗꯣ
ꯄꯥꯝꯃꯦ ꯑꯉꯥꯡ ꯑꯣꯏꯅ ꯑꯃꯨꯛ ꯍꯜꯂꯛꯅꯤꯡꯉꯦ
ꯎꯝ ꯂꯤꯡ ꯌꯥꯎꯗ꯭ꯔꯗꯤ ꯑꯩ ꯊꯥꯕꯤꯒꯦ ꯕꯣꯜ ꯌꯦꯡꯅꯤꯡꯉꯥꯏꯗꯣ
ꯂꯩꯌꯦ ꯑꯩ ꯌꯦꯡ ꯅꯍꯥꯟꯗꯣ ꯑꯃ ꯌꯦꯡꯕꯒꯤ ꯂꯩꯌꯦꯕꯀꯣ ꯑꯦꯛꯁꯄꯨꯗꯤ ꯂꯩꯌꯦ ꯏꯃꯥꯟꯅꯕꯤꯅ ꯍꯥꯏꯕꯤꯌꯦꯕ ꯑꯗꯨ ꯑꯩꯅ ꯄꯥꯛꯅ ꯌꯦꯡꯗꯕ ꯅꯣꯡꯃꯈꯛ ꯌꯦꯡꯉꯒ ꯑꯃꯨꯛ ꯌꯦꯡꯗ꯭ꯔꯕ
ꯑꯣ
ꯉꯟꯅ ꯍꯧꯒꯠꯀꯗꯕꯅꯤꯅ ꯉꯝꯗꯦꯕ ꯊꯦꯡ ꯊꯦꯡꯅ ꯌꯦꯡꯕ
ꯉꯟꯅ ꯍꯧꯒꯠꯂꯒ ꯀꯩꯇꯧꯗꯣꯏꯕ
ꯑꯉꯥꯡ ꯇꯨꯏꯁꯟ ꯄꯤꯗꯕ
ꯑꯣ ꯑꯩꯒꯤꯁꯨ ꯄꯤꯕ ꯌꯥꯔꯗꯤ ꯄꯤꯕꯤꯌꯣ
ꯎꯝ ꯄꯤꯕꯤꯒꯦ ꯂꯥꯛꯑꯣ
ꯑꯗꯨꯒ ꯇꯨꯏꯁꯟ ꯂꯧꯔꯒ ꯅꯪꯕꯨ ꯀꯣꯏꯒꯦꯀꯣ ꯍꯌꯦꯡ
ꯎꯝ ꯎꯝ ꯂꯥꯛꯑꯣ ꯂꯥꯛꯑꯣ ꯂꯧꯕꯤꯒꯦ
ꯑꯣ
ꯃꯤꯁꯦ ꯑꯁ ꯍꯧꯖꯤꯛꯀꯥꯟꯁꯦ ꯂꯩꯅꯥꯒꯤ ꯂꯩꯅꯥ ꯉꯥꯛꯇ ꯑꯣꯏꯔꯦꯀꯣ
ꯑꯝ ꯗꯥꯏꯠꯇꯣ ꯐꯖꯅ ꯀꯟꯇ꯭ꯔꯣꯜ ꯇꯧꯒꯗꯕꯅꯤ ꯍꯟꯗꯛꯇꯤ
ꯑꯝ
ꯆꯦꯛꯁꯤꯟꯅ
ꯋꯥ ꯉꯥꯉꯣꯍꯦ
ꯎꯝ ꯍꯟꯗꯛꯁꯦ ꯌꯥꯝ ꯁꯥꯗꯤ ꯁꯥꯌꯦꯀꯣ
ꯑꯩ ꯉꯥꯡ ꯅꯉꯥꯏ ꯌꯥꯝ ꯂꯩꯇꯕꯁꯦ
ꯑꯥꯏ
ꯂꯩꯅ ꯋꯥꯁꯦ
ꯑꯣ ꯅꯪ ꯒꯨꯋ꯭ꯍꯥꯇꯤ ꯃꯄꯥꯟ ꯆꯠꯂꯕꯣ
ꯆꯠꯇꯦ
ꯑꯍꯝ
ꯒꯨꯋꯥꯇꯤ ꯈꯛꯇ ꯆꯠꯀꯦ ꯍꯥꯏꯅ ꯇꯤꯀꯦꯠ ꯀꯛꯔꯨꯕꯁꯨ ꯑꯃꯨꯛ ꯄ꯭ꯂꯥꯟ ꯑꯇꯣꯞꯄ ꯂꯩꯕꯒꯤ ꯆꯠꯂꯔꯣꯏꯒꯦ ꯍꯥꯏꯅ ꯑꯃꯨꯛ ꯀꯦꯟꯁꯦꯜ ꯇꯧꯔꯦ ꯑꯗꯨꯗꯩꯗꯤ ꯀꯌꯦꯝ ꯆꯠꯇ꯭ꯔꯦ
ꯑꯣ ꯅꯣꯡꯃ ꯄꯨꯕꯤꯒꯦꯀꯣ ꯑꯩꯅ
ꯎꯝ
ꯃꯥꯗ꯭ꯔꯤꯕꯣ ꯅꯨꯄꯥ ꯑꯇꯣꯞꯄ ꯌꯦꯡꯒꯅꯣꯀꯣ
ꯌꯦꯡꯖꯗꯦ ꯌꯦꯡꯖꯗꯦ
ꯑꯩꯅ ꯍꯦꯛ ꯂꯧꯗ꯭ꯔꯤꯀꯣ
ꯌꯦꯡꯉꯣꯏ ꯌꯦꯡꯉꯣꯏ
ꯎꯝ ꯑꯗꯣ ꯅꯪ ꯑ ꯁꯤ ꯅꯪ ꯀꯟꯇ꯭ꯔꯤ ꯑꯅꯤ ꯆꯨꯁ ꯇꯧ ꯍꯥꯏꯔꯗꯤ ꯀꯔꯤ ꯀꯔꯝꯕ ꯀꯟꯇ꯭ꯔꯤ ꯆꯨꯁ ꯇꯧꯒꯅꯤ
ꯉꯁꯤ ꯕꯣꯜ ꯁꯥꯟꯅꯒꯗꯕꯁꯦ
ꯑꯝ ꯅꯠꯇꯦ ꯅꯪ ꯚꯤꯖꯤꯞ ꯇꯨꯔꯤꯁ ꯆꯠꯅꯤꯡꯕ ꯎꯝ
ꯐꯁꯠꯇ ꯖꯄꯥꯟ ꯂꯩꯔꯦ
ꯑꯥ
ꯑꯗꯨꯒ ꯑꯅꯤꯁꯨꯕꯗꯤ
ꯎꯝ
ꯈꯪꯗꯦ ꯑꯅꯤꯁꯤꯕꯨꯗꯤ ꯑꯃ ꯍꯦꯛꯇ ꯆꯠꯅꯤꯡꯉꯤ ꯑꯃ ꯍꯦꯛꯇ ꯆꯠꯅꯤ ꯍꯥꯏꯗꯤ ꯑꯐꯒꯅꯤꯁꯇꯥꯟꯒꯨꯝꯕꯗꯤ ꯆꯠꯅꯤꯡꯗꯦꯀꯣ
ꯑꯗꯣ ꯍꯥꯏꯗꯅ ꯑꯃ ꯑꯅꯤꯗꯤ ꯍꯥꯏꯔꯣꯅ
ꯑꯃꯁꯦ
ꯈꯟꯈꯤꯒꯦ
ꯍꯣꯏ ꯈꯜꯂꯣ
ꯍꯥꯏꯕ ꯉꯥꯛꯇꯅꯦ ꯑꯃꯁꯨ ꯑꯃꯨꯛ ꯆꯠꯅꯤꯡꯉꯦ ꯑꯃꯁꯨ ꯆꯠꯅꯤꯡꯉꯦ ꯑꯗꯨ ꯈ꯭ꯋꯥꯏ ꯆꯠꯅꯤꯡꯕ ꯑꯃꯗꯣ ꯍꯥꯏꯔꯒꯦ ꯖꯄꯥꯟꯗꯣ ꯑꯗꯨꯝ ꯌꯥꯔꯦ ꯑꯇꯣꯞꯄꯗꯤ ꯆꯠꯅꯤꯡꯕ ꯌꯥꯝ ꯌꯥꯝꯃꯦ ꯑꯅꯤ ꯍꯥꯏꯅꯤꯡꯉꯥꯏ ꯂꯩꯇ꯭ꯔꯦ ꯑꯃꯗꯨ ꯂꯣꯏꯔꯦ
ꯑꯣ ꯑꯗꯨ ꯖꯄꯥꯝ ꯆꯅꯤꯡꯕꯒꯤ ꯃꯔꯝꯁꯦ ꯈꯤꯇꯪ ꯍꯥꯏꯕꯤꯑꯣꯗꯣ
ꯃꯔꯝ ꯍꯥꯏꯕꯨ ꯄꯥꯝꯃꯦ ꯃꯣꯏꯁꯦ ꯂꯣꯏ ꯄꯥꯝꯕ ꯉꯥꯛꯇ ꯑꯣꯏꯔꯛꯑꯩ ꯍꯥꯏꯅꯤꯡꯉꯥꯏ ꯃꯔꯝꯒ ꯂꯩꯇ꯭ꯔꯦ ꯃꯣꯏꯒꯤ ꯂꯣꯏ ꯄꯥꯝꯃꯦ
ꯑꯣ ꯃꯥꯣꯏꯒꯤ ꯇꯣꯏꯂꯦꯠ ꯕꯥꯔꯨꯝꯝ ꯐꯥꯎ ꯂꯣꯏꯅꯄꯝꯕ
ꯇꯣꯏꯂꯦꯠ ꯕꯔꯨꯝ ꯐꯥꯎꯗꯤ ꯈꯪꯗꯦ ꯃꯣꯏ
ꯍꯥꯏꯗꯤ ꯃꯣꯏꯒꯤ ꯏꯁꯤꯡꯒꯨꯝꯕꯀꯣ ꯂꯣꯏꯅ
ꯑꯦ ꯃꯣꯏꯒꯤ ꯂꯤꯟ ꯍꯥꯏꯁꯦ ꯃꯣꯏꯒꯤ ꯂꯤꯟ ꯅꯣꯏꯔꯗꯤ ꯌꯔꯦ
ꯑꯗꯣ ꯀꯔꯤ ꯍꯥꯏꯕ꯭ꯔ ꯍꯥꯏꯕꯍꯩꯇꯦ ꯎꯝ ꯂꯣꯏ ꯄꯝꯃꯦ ꯃꯣꯏꯒꯤ ꯀꯜꯆꯔ ꯃꯣꯏꯒꯤ ꯆꯠꯅꯕ ꯃꯑꯣꯡ ꯆꯥꯕ ꯋꯥꯉꯥꯡ ꯁꯉꯥꯡ ꯃꯣꯏ ꯂꯣꯏ ꯄꯥꯝꯃꯤꯗ
ꯑꯣ ꯖꯄꯥꯟꯗ ꯈ꯭ꯋꯥꯏꯗꯒꯤ ꯎꯝ ꯑꯐꯕ ꯃꯣꯏꯒꯤ ꯑꯐꯕ ꯑꯃ ꯑꯅꯤ ꯍꯥꯏꯕꯤꯌꯣꯅꯦ ꯑꯗꯨꯗꯤ
ꯑꯩꯗꯤ ꯈꯪꯗꯦ ꯑꯩꯉꯣꯟꯗ ꯏꯟꯇꯔꯚꯤꯌꯨ ꯇꯧꯔꯛꯄꯅꯨ ꯑꯩ ꯈꯪꯗꯦ
ꯁꯤꯗꯤ ꯏꯟꯇꯔꯚꯤꯌꯨ ꯅꯠꯇꯦ ꯅꯪꯒꯤ ꯋꯥꯈꯜꯗ ꯁꯨꯃꯥꯏꯅ ꯇꯧꯔꯝꯒꯦꯔꯥ ꯍꯥꯏꯅ ꯅꯪꯒꯤ ꯑ ꯑꯦꯖꯨꯝꯗꯣ ꯁꯨꯝ ꯍꯪꯒꯅꯤꯗ
ꯎꯝ
ꯑꯤꯟꯇꯔꯕ꯭ꯎ ꯂꯧꯔꯦꯅ
ꯃꯣꯏꯁꯦ ꯑꯗꯨꯝ ꯃꯣꯏꯒꯤ ꯋꯥꯈꯜꯗꯣ ꯌꯥꯝ ꯀꯩ ꯍꯥꯏꯁꯤꯔꯦ ꯃꯤꯉꯣꯟꯗ ꯕꯦꯕꯥꯔ ꯍꯥꯏꯕ꯭ꯔꯥ ꯃꯩꯇꯩꯂꯣꯟꯗꯗꯤ ꯍꯥꯏꯗꯤꯀꯣ ꯑꯗꯨꯒꯨꯝꯕ ꯐꯖꯩꯑꯕ ꯌꯥꯝꯅ ꯑꯗꯨꯒ ꯃꯣꯏꯒꯤ ꯋꯥꯈꯜꯗꯨꯁꯨ ꯌꯥꯝ ꯀꯩ ꯍꯥꯏꯁꯔꯦ ꯌꯥꯝ ꯍꯥꯏ ꯁꯤꯡꯕꯗꯣ ꯑꯗꯨꯒꯨꯝꯕꯁꯨ ꯑꯣꯏꯌꯦ ꯃꯣꯏꯗꯣ ꯅꯥꯟꯁꯨ ꯌꯥꯝ ꯅꯥꯜꯂꯦ ꯑꯁ ꯈꯪꯗꯦ ꯋꯥ ꯄꯥꯝꯕꯒꯤꯅ ꯈꯪꯗꯦ ꯂꯩꯅ ꯄꯥꯝꯃꯦ ꯂꯣꯏ ꯐꯩ
ꯑꯣ ꯑꯗꯣ ꯑꯩꯕꯨꯗꯤ
ꯍꯥꯥ
ꯑꯩꯕꯨꯗꯤ
ꯅꯪꯕꯨꯗꯤ ꯕꯨꯛꯇ ꯏꯔꯒ ꯂꯩꯇꯕꯅꯤꯅ ꯈꯪꯗ꯭ꯔꯤ
ꯑꯣ
ꯀꯔꯤ ꯄꯨꯞꯇ ꯏꯗꯩꯅꯣ
ꯅꯠꯇ꯭ꯔꯗ ꯑꯗꯨꯝ ꯍꯥꯏꯗꯤ ꯂꯩꯗꯅ ꯑ ꯕꯤꯗꯤꯑꯣꯗꯒꯨꯝꯕ ꯑꯣꯏꯔꯁꯨ ꯑꯗꯨꯝ ꯎꯕ ꯂꯩꯗꯅ ꯑꯗꯨꯒꯨꯝꯕꯗꯨꯣ ꯌꯥꯎꯗꯦꯅ ꯅꯉꯣꯟꯗꯗꯤ
ꯖꯄꯥꯟ ꯈꯣꯏꯗꯤ ꯑꯗꯨꯝ ꯎꯨꯔꯕ ꯅꯨꯃꯤꯠꯇꯨ ꯎꯔꯦ ꯋꯥꯔꯤꯗꯨ ꯇꯥꯔꯦ ꯑꯗꯨꯝ ꯄꯥꯕꯗꯁꯨ ꯐꯪꯉꯦ ꯋꯥꯔꯤ ꯀꯔꯤ ꯀꯔꯤ ꯀꯔꯤ ꯏꯕꯤꯕꯗꯣ ꯑꯗꯨ ꯑꯣꯏꯔꯗꯤ
ꯑꯣ ꯑꯗꯨ ꯖꯄꯥꯟꯒ ꯑꯩꯒ ꯆꯨꯁ ꯇꯧ ꯍꯥꯏꯔꯗꯤ ꯀꯔꯝꯕ ꯆꯨꯁ ꯇꯧꯕꯅꯤ
ꯆ ꯄꯥꯉꯅ
ꯎꯝ
ꯑꯗꯨꯗꯤ ꯍꯥꯏꯔꯨꯅꯨ ꯍꯥꯏꯔꯅꯨ ꯑꯩ ꯁꯤꯔꯁꯨ ꯖꯄꯥꯟꯗ ꯁꯤꯖꯔꯒꯦ ꯍꯥꯏꯅ ꯉꯥꯏꯔꯤꯕ ꯑꯩꯅꯤ
ꯑꯂ ꯌꯨꯝ ꯄꯟꯗ꯭ꯔꯁꯨ
ꯄꯥꯟꯗꯁꯨ ꯀꯥꯏꯗꯦ ꯀꯥꯏꯗ ꯆ ꯄꯛꯗꯤ
ꯑ
ꯌꯥꯝ ꯆꯠꯅꯤꯡꯉꯦ ꯑꯩ ꯑꯗꯨꯗꯤ
ꯑꯗꯨꯗꯤ ꯌꯥꯝ ꯐꯕ ꯋꯥꯅꯤꯍꯦ
ꯅꯤꯡꯍꯦ ꯅꯪꯗꯤ ꯀꯔꯝꯕ ꯀꯟꯇ꯭ꯔꯤ ꯄꯥꯝꯕ
ꯁ꯭ꯋꯠꯖꯔꯂꯟ ꯁ꯭ꯋꯠꯖꯔꯂꯟ ꯃꯑꯣ ꯏꯒ
ꯅꯧꯋꯦ
ꯎꯝ
ꯎꯝ ꯅꯤꯁꯨ ꯐꯖꯔꯝꯒꯅꯤ ꯑꯗꯣ ꯑꯩ ꯈꯪꯗꯦ ꯅꯣꯔꯋꯦꯒꯤ ꯃꯔꯝꯗꯗꯤ ꯌꯥꯝ ꯈꯪꯗꯦ ꯁ꯭ꯋꯤꯠꯖꯔꯂꯦꯟꯕꯨꯗꯤ ꯐꯖꯩ ꯐꯥꯝꯃꯦ ꯑꯗꯨꯕꯨꯗꯤ ꯌꯥꯏꯌꯦ
ꯁ꯭ꯋꯠꯖꯔꯂꯦꯟꯒ ꯅꯣꯋꯦ ꯐ ꯄ꯭ꯔꯤꯊꯤꯕꯤꯗ ꯑꯛ ꯑꯉꯛꯄ ꯎꯒꯅꯤ